ꯇꯥꯏꯌꯦ
ꯀꯩꯗꯧꯔꯝꯃꯤꯅꯣ
ꯀꯩꯁꯨꯇꯧꯗꯤꯗ
ꯑꯣ
ꯍꯣꯁꯄꯤꯇꯥꯜꯗ ꯂꯩꯕꯅꯤꯅ ꯑꯗꯨꯝ ꯐ꯭ꯔꯤꯗ ꯑꯗꯨꯝ ꯂꯩꯅꯦ
ꯎꯝ
ꯅꯪꯗꯤ
ꯑꯩꯁꯦ ꯊꯕꯛ ꯍꯜꯂꯛꯇ ꯉꯥꯏꯔꯤ
ꯑꯣ ꯅꯪꯒꯤ ꯊꯕꯛꯁꯦ ꯃꯐꯝ ꯂꯥꯛꯄꯨꯔꯁꯨ ꯅꯈꯗ
ꯂꯥꯞ ꯂꯥꯞꯄ꯭ꯔꯥ ꯍꯥꯏꯕ꯭ꯔꯣ
ꯎꯝ
ꯑꯩ ꯂꯩꯐꯝꯕꯨꯗꯤ ꯂꯥꯞꯄꯦ ꯑꯥꯔꯣꯝꯗꯅꯦ
ꯎꯝ
ꯂꯥꯞꯄꯦ
ꯎꯝ
ꯏꯌꯥꯝꯕꯒ ꯏꯌꯥꯝꯕꯒ ꯑꯩꯕꯅꯤ ꯊꯕꯛ ꯁꯨꯃꯤꯟꯅꯩꯕ ꯑꯗꯨꯗꯤ ꯃꯥ ꯑꯩ ꯃꯌꯨꯝꯗ ꯊꯝꯔꯝꯃꯒ ꯃꯥ ꯃꯌꯨꯝꯗ ꯆꯠꯈ꯭ꯔꯦ ꯑꯃꯨꯛꯀ
ꯅꯪꯒꯤ ꯃꯐꯝꯗꯣ ꯀꯩꯅꯣ ꯅꯠ ꯅꯠꯇ꯭ꯔꯣ ꯅꯣꯏꯒꯤ ꯃꯐꯝꯗꯣ ꯎꯝ ꯕꯤꯅ ꯍꯧꯕꯗꯣ ꯑꯗꯨꯝ ꯂꯥꯏꯟꯗ ꯅꯠꯇ꯭ꯔꯣ
ꯍꯣꯏ
ꯎꯝ ꯑꯗ ꯌꯨꯝꯗ ꯑꯗꯨꯝ ꯂꯩꯔꯒ ꯂꯥꯛꯄ꯭ꯔꯣ ꯅꯠꯇ꯭ꯔꯒ
ꯅꯠꯇꯦ ꯑꯥ ꯑꯩ ꯃꯊꯛꯇ ꯈꯔ ꯇꯝꯄ ꯀꯩꯅꯣꯗ ꯂꯩꯌꯦ ꯅꯣꯏꯒꯤ ꯖꯝꯐꯥꯜꯗ
ꯑꯣ ꯐꯩꯅꯥ
ꯎꯝ
ꯍꯜꯂꯛꯏꯔꯣ ꯅꯠꯇ꯭ꯔꯒ ꯃꯊꯟꯗ ꯍꯜꯂꯛꯏꯔꯣ ꯀꯩ ꯂꯝꯕꯤꯗ ꯆꯠꯂꯤꯔꯣ ꯅꯠꯇ꯭ꯔꯒ ꯀꯩꯀꯩ ꯀꯩ ꯇꯧꯋꯤꯅꯣ
ꯑꯩꯔꯣ ꯑꯩ ꯍꯥꯏꯕꯤꯌꯨꯔꯣ ꯐꯃꯨꯡꯗ
ꯑꯣ
ꯐꯃꯨꯡꯗ ꯍꯤꯞꯄꯤꯅꯦ
ꯂꯣꯡꯗꯥ ꯇꯥꯔ ꯂꯩꯔꯦ ꯃꯥ ꯊꯕꯛ ꯁꯨꯨꯔꯨꯔꯃꯤꯅ
ꯍꯣꯏ ꯁꯨ ꯂꯣꯏꯅ ꯂꫭꯡꯗꯥ ꯇꯥꯔ ꯂꯩꯔꯦ ꯍꯧꯖꯤꯛ ꯂꯣꯡꯗꯥ ꯇꯥꯔ ꯂꯩꯔꯒ ꯑꯃꯨꯛꯀ ꯍꯣꯔꯦꯟ ꯈꯪꯗꯦ ꯀꯩꯀꯩꯗꯧꯒꯗ꯭ꯔ ꯉꯁꯤ
ꯃꯥꯅꯤ ꯊꯕꯛ ꯌꯥꯝ ꯀꯜꯂꯤꯀꯣ ꯁꯦꯟꯗꯥꯟꯕ ꯌꯥꯝ ꯀꯜꯂꯤꯀꯣ ꯂꯩꯁꯥꯕꯤꯁꯦ
ꯁꯦꯟꯇꯥꯟꯗꯅ ꯃꯤꯔꯦꯝ ꯇꯧꯔꯒ ꯂꯩꯕꯁ꯭ꯔꯨꯛꯇꯤꯅ ꯇꯧꯕ ꯋꯥꯅꯤ
ꯐꯩꯌꯦ ꯐꯩꯌꯦ ꯇꯧꯒꯗꯕꯅꯦ
ꯅꯠꯇ꯭ꯔꯣ ꯃꯤꯔꯦꯝ ꯃꯤꯔꯦꯝꯗꯤ ꯋꯥꯏꯌꯦ ꯃꯤꯔꯦꯝ ꯇꯧꯔꯒ ꯂꯩꯕꯗꯤ ꯋꯥꯏꯌꯦ
ꯃꯥꯅꯦ ꯃꯥꯅꯦ ꯐ꯭ꯔꯤꯗ ꯂꯩꯗꯨ ꯁꯔꯨꯛꯄꯨꯗꯤꯀꯣ ꯊꯕꯛ ꯑꯃ ꯇꯧꯔ ꯂꯩꯕꯗꯨꯅ ꯐꯩꯗꯅ
ꯎꯝ
ꯏꯁꯥꯒꯤ ꯑꯦꯛꯁꯄꯦꯟꯁꯁꯨ ꯑꯣꯏꯔꯦ ꯌꯨꯝꯗꯒꯤꯁꯨ ꯅꯤꯊꯣꯛ ꯅꯤꯁꯤꯟ ꯇꯧꯗ꯭ꯔꯦꯅ ꯍꯥ
ꯎꯝ ꯌꯥꯝꯅ ꯀꯥꯟꯅꯔꯦ ꯀꯥꯟꯅꯔꯦ
ꯀꯥꯅꯅꯤ ꯀꯥꯅꯅꯤ
ꯎꯁ
ꯃꯐꯝ ꯑꯃꯈꯛꯇꯪꯗ ꯂꯩꯕꯅꯤꯅ ꯕ꯭ꯔꯝ ꯆꯨꯏꯗ
ꯑꯥ ꯅꯪ ꯍꯥꯏꯒꯅꯨ ꯑꯩꯗꯤꯀꯣ
ꯎꯝ
ꯊꯕꯛ ꯍꯜꯂꯛꯑꯅꯤ ꯌꯨꯝꯗ ꯂꯩꯔꯅꯤ ꯆꯠꯂꯂꯅꯤ ꯊꯕꯛ ꯆꯠꯂꯅꯤ ꯍꯜꯂꯛꯑꯅꯤ ꯂꯩꯔꯅꯤ ꯌꯨꯝꯗ ꯂꯩꯔꯅꯤ ꯆꯠꯂꯅꯤ ꯂꯩꯔꯅꯤ ꯆꯠ ꯂꯩ
ꯑꯝ
ꯁꯦꯝ ꯊꯤꯡ ꯑꯗꯨꯝ ꯆꯞ ꯃꯥꯟꯅꯩ ꯅꯣꯡꯃ ꯈꯦꯠꯅꯗꯦ ꯉꯁꯤꯗꯤ ꯈꯔ ꯉꯟꯅ ꯂꯥꯛꯑꯦ
ꯎꯨꯝ ꯀꯩꯅꯣ ꯀꯥꯡꯗꯐꯥꯎ ꯁꯨꯇꯤ ꯐꯪꯗ꯭ꯔꯤꯁꯦ ꯅꯣꯢꯒꯤ ꯊꯕꯛꯁꯤꯕꯨ
ꯎꯨꯝ ꯈꯣꯏ ꯑꯩꯈꯣꯏ ꯃꯄꯨꯅ ꯀꯩꯅꯣ ꯆꯥꯍꯜꯂꯦ ꯈꯦꯆ꯭ꯔꯤ ꯆꯥꯍꯜꯂꯦ
ꯎꯨꯝ
ꯀꯥꯡꯒꯤꯅ ꯑꯁ ꯈꯤꯆ꯭ꯔꯤ ꯆꯥꯔꯣ ꯍꯥꯏꯅ ꯈꯤꯆꯤ ꯆꯥꯍꯜꯂꯦ
ꯎꯨꯝ ꯌꯥꯝ ꯍꯥꯎꯅ ꯆꯥꯔꯝꯃꯅꯤ
ꯎꯝ ꯌꯥꯝ ꯍꯥꯎꯅ ꯆꯥꯔꯦ ꯇꯨꯝꯅꯤꯡꯉꯦ ꯍꯧꯖꯤꯛꯇꯤ ꯑꯁ
ꯃꯄꯥꯟꯗ ꯊꯣꯛꯅꯤꯡꯈ꯭ꯔꯦꯗ ꯀꯥꯡꯅꯦꯅ ꯏꯁ ꯄꯤꯌꯔ ꯄꯤꯌꯔ ꯀꯣꯏꯕ ꯆꯠꯄ ꯂꯩꯔꯝꯒꯗꯕ ꯊꯦꯡꯅꯒꯗꯕ ꯃꯌꯥꯝꯁꯦ
ꯎꯝ ꯑꯥ ꯑꯩꯗꯤ ꯑꯍꯥ ꯑꯩꯗꯤ ꯌꯦꯡꯕꯗ ꯑꯩ ꯃꯤꯠ ꯅꯥꯔꯦ
ꯐꯅꯌꯥꯝ ꯎꯔꯛꯇꯧ ꯃꯥꯜꯂꯦ
ꯑꯩꯗꯤ ꯌꯦꯡꯕ ꯉꯝꯗ꯭ꯔꯦ ꯑꯁ
ꯏꯁ ꯏꯀꯥꯏ ꯍꯥꯏꯗ꯭ꯔꯣ
ꯏꯀꯥꯏꯌꯦ ꯑꯩꯗꯤ ꯏꯀꯥꯏꯕꯗꯣ
ꯃꯣꯏ ꯃꯣꯏ ꯑꯩ ꯁꯨꯃꯥꯏꯅ ꯁꯨꯛꯆꯠ ꯆꯠꯇ꯭ꯔꯤ ꯏꯁ ꯇꯜꯂꯦ ꯆꯠꯅꯤꯡꯗꯦ ꯆꯠꯁꯨ ꯆꯠꯅꯤꯡꯗꯦ ꯏꯀꯥꯏ
ꯆꯠꯅꯤꯡꯗ꯭ꯔꯁꯨ ꯆꯠꯂꯛꯑꯗꯕꯅꯤꯅꯦ ꯀꯥꯟ ꯌꯥꯄꯣꯟꯇꯦ
ꯑꯥ ꯁꯨꯡꯆꯠ ꯆꯠꯂꯛꯇꯦ ꯑꯁꯦꯡꯕꯅꯦ
ꯎꯨ ꯑꯗꯨ ꯅꯪ ꯆꯠꯅꯤꯡꯗꯦ ꯍꯥꯏꯔꯒꯁꯨ ꯑꯗꯨ ꯀꯥꯟ ꯌꯥꯄꯣꯟꯇꯦꯕ
ꯀꯥꯜꯂꯤꯅꯦ ꯀꯩꯅꯣ ꯍꯥꯏ ꯁ꯭ꯀꯨꯜꯗꯒꯤ ꯀꯥꯜꯂꯒ ꯂꯥꯛꯄꯅꯦ ꯀꯩꯅꯣ
ꯀꯅꯥ ꯈꯪꯅꯤ ꯑꯦ ꯁꯤ ꯃꯇꯝꯁꯤ ꯀꯅꯥ ꯍꯥꯏ ꯉꯝꯗꯣꯏꯅꯣ ꯃꯤ ꯈꯔ ꯑꯃꯅ ꯆꯍꯤ ꯀꯨꯟꯗ ꯇꯧꯋꯦ ꯈꯔ ꯑꯃ ꯀꯨꯟꯊ꯭ꯔꯥꯗ ꯇꯧꯋꯦ ꯈꯔ ꯑꯃꯅ ꯌꯥꯡꯈꯩꯗꯕꯥꯎ ꯀꯣꯏꯅꯔꯤꯅꯦ ꯀꯩꯅꯣ
ꯎꯝ ꯑꯩꯗꯤ ꯀꯥ ꯀꯔꯝꯕ ꯆꯍꯤꯗꯒꯤ ꯍꯧꯁꯤꯔꯥ
ꯍ ꯍ ꯍ
ꯈꯜꯂꯤ ꯈꯜꯂꯤ ꯈꯜꯂꯤ ꯈꯪ ꯍꯥꯏꯔꯣ ꯀꯔꯝꯕ ꯆꯍꯤꯗꯒꯤ ꯍꯧꯁꯤꯔꯥ ꯍꯧꯖꯤꯛ ꯀꯤ ꯅꯤꯐꯨꯕꯨ ꯌꯧꯕꯨ ꯌꯧꯗꯧꯔꯦ ꯆ ꯆꯍꯤ ꯎꯝ ꯇꯔꯨꯛ ꯇꯔꯦꯠꯇ ꯉꯥꯏꯔꯦ
ꯅꯤꯐꯨ ꯌꯧꯗꯣꯏꯕ
ꯎꯝ ꯃꯥꯟꯕ꯭ꯔꯣ
ꯑꯗꯨꯗꯤ ꯑꯗꯨꯗꯤ ꯑꯁ ꯅꯪ ꯑꯉꯥꯡ ꯐꯅꯌꯥꯝ ꯆꯥꯎꯔꯝꯅꯤ ꯃꯤꯠ ꯇꯤꯛ ꯊꯥꯕ ꯂꯩꯔꯝꯒꯅꯤ ꯅꯪ ꯅꯆꯥ
ꯏꯆꯥ ꯂꯩꯔꯕꯅꯦ ꯏꯆꯥꯁꯤꯡꯗꯣ ꯁꯦꯟꯅꯕꯗ ꯄꯣꯊꯥꯕ ꯃꯩ ꯊꯥꯛꯀꯦ ꯇꯧ ꯃꯣꯏ ꯊꯥꯛꯏꯉꯩꯗ ꯑꯩꯗꯤ ꯂꯥꯡꯍꯧꯗ꯭ꯔꯦ ꯍꯦ
ꯃꯣꯏꯒꯤ ꯃꯣꯏ ꯃꯣꯏꯒꯤ ꯌꯦꯡꯉꯤꯉꯩꯗ ꯅꯁꯥ ꯌꯦꯡꯍꯧꯗ꯭ꯔꯦ ꯍꯥꯏꯗꯨꯅꯤꯅꯦ
ꯑꯗꯨꯅꯤꯅꯦ ꯃꯣꯏꯒꯤ ꯌꯦꯡꯉꯤꯉꯩꯗ ꯑꯩ ꯏꯁꯥ ꯌꯦꯡꯍꯧꯗ꯭ꯔꯦ ꯏꯁꯥꯒꯤ ꯃꯠ ꯊꯤꯗꯤ ꯌꯥꯗꯔꯦ ꯑꯩꯁꯨ
ꯑꯥ
ꯏꯊꯟꯗ ꯑꯗꯨꯝ ꯁꯔꯨ ꯁꯔꯨ ꯁꯔꯨ ꯅꯩꯔꯒ ꯑꯉꯥꯎꯕꯤ ꯑꯣꯜꯂꯅꯤ ꯑꯩ
ꯆꯥ ꯑꯁ ꯋꯥꯔꯤꯗꯤ ꯍꯦꯟꯖꯤꯜꯂꯛꯏꯍꯦ ꯍꯧꯖꯤꯛꯀꯥꯟꯁꯦ ꯀꯩꯅꯣ ꯃꯇꯥꯡ ꯃꯇꯝꯅꯔꯣ
ꯑꯣꯏꯔ ꯃꯥꯜꯂꯦꯍꯦ
ꯑꯥ ꯌꯥꯝ ꯊꯤ ꯍꯩꯔꯛꯑꯦꯅꯥ
ꯇꯥꯔꯤꯀꯩꯅꯣꯗꯥ
ꯎꯝ
ꯑꯗꯨꯝ ꯂꯣꯛ ꯈꯨꯅꯤꯡꯉꯒ ꯂꯩꯔꯦ ꯉꯁꯥꯏꯗꯒꯤꯗꯤ ꯂꯣꯛ ꯈꯨꯅꯤꯡꯉꯒ ꯈꯨꯅꯤꯡꯉꯒ ꯂꯩꯔꯤꯁꯦ
ꯎꯝ ꯍꯟꯗꯛ ꯂꯣꯛ ꯂꯥꯏꯍꯧ ꯇꯧꯕꯁꯦ ꯎꯝ ꯌꯥꯝ ꯁꯥꯡ ꯁꯥꯡꯅ ꯇꯧꯋꯦ
ꯎꯝ
ꯑꯗꯨ ꯑꯩꯒꯤ ꯀꯖꯤꯟꯗ ꯁꯨꯃꯥꯏꯅ ꯇꯧꯔꯒꯅꯤ ꯍꯧꯖꯤꯛ ꯂꯥꯏꯁꯨ ꯃꯥꯅꯦ ꯅꯍꯥꯟ ꯅꯣꯡꯃꯥ ꯁꯨꯠ ꯁꯨꯇꯤ ꯐꯪꯉꯦꯕ ꯍꯣꯁꯇꯦꯜ ꯂꯩꯕꯗꯣ
ꯎꯝꯎꯨꯝ
ꯑꯗꯨ ꯂꯥꯛꯄꯗ ꯈꯔ ꯈꯔ ꯂꯣꯛꯇꯣ ꯍꯧꯔ ꯂꯥꯛꯑꯦꯕ ꯑꯗꯨ ꯑꯃꯨꯛ ꯆꯠꯈꯤꯕꯅꯦꯕ ꯑꯗꯣ ꯑꯃꯨꯛ ꯆꯠꯄꯥ ꯀꯥꯟꯁꯤꯗ ꯐꯣꯟ ꯇꯧꯔꯛꯄ ꯃꯈꯣꯡꯖꯨ ꯍꯥꯝꯗꯔꯦ ꯂꯣꯛꯁꯨ ꯇꯧꯋꯦꯅ ꯑꯗꯨ ꯂꯧ ꯆꯠꯂꯒ ꯌꯦꯡꯊꯣꯔꯛ ꯄꯗ ꯀꯩꯅꯣ ꯇꯧꯔꯤꯖꯤꯅꯤ
ꯎꯝ
ꯌꯦꯡꯍꯧꯗꯕꯁꯨ ꯌꯥꯗꯀꯣ ꯍꯧꯖꯤꯀꯥꯟꯒꯤ ꯂꯥꯏꯅꯥꯁꯤꯗꯤ ꯄꯨꯔꯥ ꯕꯦꯔꯥꯅꯤꯅ
ꯑꯉꯥꯡ ꯑꯣꯏꯕꯒꯤꯁꯨ ꯐꯔꯦ ꯅꯥꯕꯁꯨ ꯌꯥꯝ ꯀꯟꯅ ꯀꯩꯅꯣ ꯇꯧꯕ ꯑꯣꯏꯗꯝꯅꯤꯅ ꯈꯔ ꯐꯩꯌꯦ ꯑꯁ ꯑꯍꯟꯒꯨꯝꯕꯗꯗꯤ ꯋꯥꯏ ꯊꯥꯡꯗꯣꯛ ꯊꯥꯡꯖꯤꯟ ꯇꯧꯕꯗꯀꯣ ꯑꯁ ꯑꯋꯥꯕ ꯑꯝ ꯑꯣꯏ ꯇꯧ ꯇꯧꯅꯤꯡꯗꯦ ꯍꯥꯏꯕꯁꯨ ꯌꯥꯗꯀꯣ ꯁꯦꯕꯥꯗꯣ ꯎꯝ ꯐꯅꯌꯥꯝ ꯇꯧꯔꯛꯇꯦꯗꯥ ꯍꯣꯁꯇꯥꯜꯒꯤ ꯊꯕꯛꯁꯤꯗꯤ ꯁꯨꯗꯦ ꯈꯪꯗꯕ ꯂꯩꯔꯝꯃꯅꯤ
ꯍꯣꯁꯄꯤꯇꯥꯜꯒꯤ ꯊꯕꯛꯇꯤ ꯑꯩꯗꯤ ꯑꯁ ꯌꯥꯝ ꯇꯧꯔꯛꯄꯅꯦ ꯍꯤꯗꯥꯛꯐꯥꯎ ꯑꯩꯄꯨꯗ ꯀꯥꯞ ꯀꯥꯞ ꯀꯥꯞ ꯀꯥꯞꯄ ꯍꯥꯏꯔꯛꯑꯦ
ꯎꯝ ꯍꯤꯗꯥꯛꯀꯨꯝꯕꯒꯤ ꯀꯥꯞꯄꯗꯤ ꯀꯪ ꯔꯤꯝꯁꯀꯤ ꯚꯍꯦꯠ ꯑꯣꯏꯔꯦꯗ ꯆꯠꯃꯟꯗꯅ ꯆꯥꯎꯔꯁꯨ ꯑꯗꯨꯝ ꯈꯟꯈ꯭ꯔꯅꯤ ꯃꯥꯡꯉꯒꯥ
ꯎꯝ ꯔꯤꯝꯁ ꯁꯦ ꯑꯩꯁꯦ ꯑꯅꯧꯕ ꯁꯦꯝꯕ ꯀꯥꯟꯗꯗꯤ ꯂꯩꯇ꯭ꯔꯦ ꯑꯔꯤꯕ ꯁꯦꯝꯕ ꯀꯥꯟꯗꯣ ꯑꯔꯤꯕꯗꯣ ꯍꯥꯟꯅꯒꯤ ꯑꯔꯤꯕꯗꯨꯗꯤꯀꯣ ꯐꯅꯌꯥꯝ ꯂꯩꯔꯛꯑꯦ ꯍꯥꯖꯤꯛ ꯑꯅꯧꯕꯗꯤ ꯑꯩ ꯂꯩꯔꯛꯇ꯭ꯔꯦ
ꯎꯝ ꯈꯪꯉꯦꯗ ꯃꯣꯏꯗꯤ ꯍꯥꯟꯅꯗꯒꯤ ꯑꯗꯨꯝ ꯂꯤꯕꯗꯒꯤ ꯆꯂꯛꯑ ꯕꯅꯤꯅꯀꯣ ꯑꯗꯨꯝ ꯑꯩꯗꯤ ꯑꯗꯨꯗ ꯈꯥꯡꯂꯛꯑꯦ
ꯑꯩꯒꯤ ꯌꯨꯝꯅꯦ ꯍꯥꯏꯌꯣ
ꯌꯨꯝꯃꯛꯇꯤ ꯅꯠꯇꯦ ꯑꯩꯈꯣꯏ ꯏꯃꯥꯆꯧꯕꯤꯁꯨ ꯊꯕꯛ ꯇꯧꯕꯅꯤꯅ ꯑꯗꯨꯗ ꯑꯗꯨꯝ ꯆꯠꯂꯛꯑꯦꯕ ꯂꯧꯊꯣꯛ ꯂꯧꯁꯤꯟ ꯑꯣꯏꯔ ꯑꯅꯥꯕ ꯑꯁ ꯌꯥꯝ ꯋꯥꯏꯗ ꯆꯥꯎꯁꯨ ꯆꯥꯎꯕꯅꯤꯅꯀꯣ ꯑꯁ ꯍꯤꯗꯥꯛ ꯂꯩꯕ ꯆꯠꯂꯒꯥꯟꯗ ꯑꯃꯨꯛꯃꯨꯛꯇꯤ ꯇꯟꯕ ꯌꯥꯎꯕꯅꯤꯍꯦ ꯂꯥꯛ ꯏ
ꯎꯝ ꯂꯥꯞꯄꯦ ꯌꯥꯝꯅ
ꯎꯝ
ꯃꯅꯤꯡ ꯂꯣꯝꯗꯅꯦ ꯉꯥꯛꯑꯦ
ꯎꯝ
ꯃꯃꯥꯡꯗ ꯊꯝꯒꯦ ꯈꯟꯗꯦ ꯀꯩ ꯀꯅꯥꯕꯨꯅꯣ ꯃꯅꯤꯡꯂꯣꯝ ꯊꯝꯃꯤꯗꯣ
ꯃꯅꯤꯡꯂꯣꯝ ꯊꯧꯕ ꯕꯛꯀꯦꯠꯇ ꯄꯩꯁꯥ ꯍꯥꯞꯄꯒ ꯆꯤꯡꯊꯠ ꯆꯤꯡꯁꯤꯟ ꯇꯧꯕꯗꯣ
ꯑꯗꯨꯗꯣ ꯔꯤꯝꯁꯅꯦꯀꯣ ꯊꯥꯢꯅꯉꯩ ꯄꯩꯁꯥ ꯆꯤꯡꯈꯠ ꯆꯤꯡ ꯆꯤꯡꯒ ꯇꯧꯕꯗꯣ
ꯄꯩꯁꯥ ꯄꯤꯔꯒ ꯃꯣꯏꯅ ꯄꯣꯠ ꯆꯩꯩ ꯊꯥꯗꯔꯛꯄꯗꯣ
ꯎꯝ ꯃꯣꯏꯅ ꯃꯊꯛꯇ ꯐꯝ ꯂꯩꯅꯤ ꯑꯩꯈꯣꯏꯅ ꯃꯈꯥꯗ ꯂꯦꯞ ꯂꯩꯅꯤ ꯍꯥꯏ
ꯎꯝ ꯌꯥꯝ ꯇꯥꯢꯗ ꯃꯅꯤꯄꯨꯔꯁꯦ ꯖꯥꯠ ꯖꯥꯠꯅꯦ
ꯆꯥꯎꯈꯠꯄ ꯃꯇꯝ ꯋꯥꯠꯂꯤꯕꯩꯅꯤꯗ
ꯎꯝ ꯀꯩ ꯉꯁꯤꯗꯤ ꯀꯩꯀꯩ ꯇꯧꯔꯒ ꯂꯩꯔꯤꯅꯣ
ꯉꯁꯤꯗꯤ ꯀꯩꯁꯨ ꯊꯣꯏꯗꯣꯛꯄ ꯍꯦꯟꯗꯣꯛꯄ ꯇꯧꯗꯦ ꯑ ꯑꯉꯥꯡ ꯃꯁꯥ ꯉꯝꯗꯕꯗꯣ ꯑꯗꯨꯝ ꯃꯅꯥꯛꯇ ꯂꯩꯌꯦ ꯑ ꯃꯥꯒꯤ ꯍꯤꯗꯥꯛ ꯂꯥꯡꯊꯛ ꯈꯔ ꯄꯤꯔꯦ ꯗꯣꯛꯇꯔ ꯅꯔꯁ ꯔꯥꯎꯟ ꯂꯥꯛꯄꯗꯣ ꯑꯩꯅ ꯑꯗꯨꯝ ꯑ‌‌ꯦꯁꯤꯁ ꯈꯔ ꯇꯧꯕꯤꯔꯦ ꯁꯨꯃꯥꯏꯅ ꯇꯧꯋꯦ ꯁꯨꯃꯥꯏꯅ ꯇꯧꯋꯦ ꯍꯥꯏꯔꯒ ꯑꯅꯥꯕ ꯇꯣ ꯑꯌꯨꯛꯇꯤ ꯐꯒꯠꯂꯦ ꯍꯥꯏꯔ ꯑꯗꯨꯅ ꯃꯣꯏꯅ ꯗꯣꯛꯇꯔꯅ ꯍꯥꯏꯔꯝꯕꯗꯣ ꯍꯌꯦꯡꯁꯦ ꯎꯝ ꯌꯥꯔꯗꯤ ꯍꯌꯦꯡ ꯗꯤꯆꯥꯔꯁ ꯇꯧꯕ ꯌꯥꯢ ꯍꯥꯢ
ꯍꯣꯏ ꯍꯣꯏ ꯐꯔꯦ ꯐꯔꯦ ꯋꯥꯔꯝꯃꯅꯤ ꯅꯪ ꯅꯪꯁꯨ ꯋꯥꯔꯝꯃꯅꯤ ꯅꯥꯕ ꯃꯤꯁꯨ ꯋꯥꯔꯝꯃꯅꯤ ꯆꯠꯂꯣ ꯆꯠꯂꯣ ꯌꯨꯝꯗ ꯅꯨꯡꯉꯥꯏꯅ ꯄꯣꯊꯥꯔꯨꯔꯣ
ꯍꯣ ꯍꯣꯏ ꯆꯦꯆꯦ
ꯍꯣꯏ ꯍꯣꯏ ꯏꯅꯥꯎꯄꯥꯗꯤ ꯌꯥꯝ ꯐꯕꯅꯦ ꯃꯔꯣꯝ ꯌꯥꯝ ꯃꯣꯛꯄꯅꯦ ꯃꯆꯦꯅꯒ ꯍꯥꯏꯕꯁꯦ ꯌꯥꯝꯅ ꯏꯟꯕꯅꯦꯕ ꯑ ꯑꯩꯈꯣꯏꯗꯤ ꯌꯥꯝ ꯆꯥꯎꯊꯣꯛꯅꯤꯡꯉꯥꯏ ꯌꯥꯝ ꯂꯩꯖꯩ ꯍꯥꯏ ꯇꯥꯔꯦ
ꯅꯣꯛꯅꯤꯡꯉꯤꯗ
ꯅꯣꯢꯁꯦ ꯑꯃꯥ ꯅꯣꯏ ꯅꯌꯥꯝꯕꯒ ꯂꯩꯃꯤꯟꯅꯩꯔꯣ ꯅꯕꯥꯟꯅꯤ ꯊꯕꯛꯁꯨ ꯑꯗꯨꯝ ꯇꯧꯃꯤꯟꯅꯕ
ꯎꯝ ꯂꯩꯃꯤꯟꯅꯗꯦ ꯃꯥꯅ ꯑꯥꯔꯣꯝꯗ ꯃ ꯑꯣ ꯑꯥ ꯑꯥꯔꯣꯝꯗ ꯂꯩꯑꯦ ꯃꯥꯅ ꯇꯣꯡꯉꯥꯜꯂꯦ ꯃꯥꯒꯤ ꯅꯨ ꯄꯤꯒ ꯂꯩꯌꯦ ꯃꯥꯒꯤ ꯅꯨꯄꯤꯒ
ꯑꯣ ꯎꯝ
ꯅꯨꯄꯤꯒ ꯃꯆꯥꯒ ꯂꯩꯔꯤꯅꯦ
ꯊꯕꯛꯇꯤ ꯃꯥꯟꯅꯕ ꯀꯣ ꯅꯕꯥꯅꯤ
ꯃꯥꯟꯅꯩꯌꯦ ꯏꯕꯥꯅꯤ
ꯑꯣ ꯐꯩ ꯐꯩ ꯅꯪꯅ ꯐ‌ꯦꯝꯂꯤ ꯂꯩꯕ
ꯌꯥꯝ ꯀꯞꯅꯤꯡꯉꯦ ꯑꯁ ꯇꯜꯂꯦ ꯑꯁ ꯑꯩ ꯊꯕꯛꯀ ꯆꯠꯅꯤꯡꯗꯦ ꯔꯦ ꯍꯥꯢꯔꯤꯁꯤꯅꯦ ꯍꯌꯦꯡꯗꯤ
ꯀꯩꯒꯤꯅꯣ ꯋꯥꯔꯕꯣ
ꯋꯥꯕ ꯅꯠꯇꯕ
ꯑꯣ
ꯃꯤ ꯄꯣꯠ ꯂꯩꯅꯤꯡꯉꯥꯏ ꯃꯤ ꯂꯩ ꯐꯪꯗ꯭ꯔꯦ ꯐꯣꯟ ꯇꯧꯕꯗ ꯋꯥꯈ꯭ꯔꯦ ꯋꯥꯈ꯭ꯔꯦ
ꯅꯪꯒꯤ